ꯌꯥꯔꯦ ꯅꯟꯅ ꯀꯔꯤꯅꯝꯕ ꯅꯝꯃꯔꯅꯦ ꯅꯪꯒ
ꯑꯩꯗꯣ ꯃꯤꯒꯤ ꯀꯣꯄꯤ ꯄꯦꯁ ꯑꯗꯨꯝ ꯇꯧꯕꯒꯤꯦ ꯅꯠꯇꯕ ꯃꯤꯕꯨ ꯑꯣꯏ ꯈ꯭ꯔꯦꯅ ꯈꯟꯈ꯭ꯔꯕ ꯃꯥꯂ ꯑꯩꯒꯤ ꯑꯁ ꯑꯩ ꯌꯥꯝ ꯆꯥꯛ ꯆꯥꯔꯣ ꯎ
ꯆꯥꯔꯦ ꯍꯣꯏ ꯅꯪꯗꯤ
ꯑꯁ ꯅꯨꯡꯊꯤꯜꯒꯤ ꯁꯃꯨꯛꯒ ꯆꯥꯅꯤꯡꯉꯦ
ꯍ
ꯆꯔꯥ ꯋꯥꯟꯁꯤꯔꯥ ꯍꯥꯏꯅ ꯈꯜꯂ ꯂꯩꯕꯅꯦ ꯑꯗꯣ ꯁꯤꯍꯤꯗꯥꯕꯥꯗꯁꯤꯅ ꯌꯥꯝꯃꯟꯕꯩꯗꯤ ꯍꯣꯏ
ꯑ ꯀꯅꯥꯒ
ꯅꯦ ꯍꯥꯏꯕꯅꯦꯗ ꯉꯁꯥꯏꯗꯣ ꯑꯗꯣ ꯑꯆꯥꯄꯣꯠ ꯆꯥꯊꯈ꯭ꯔꯦ ꯎꯝ
ꯆꯥꯕꯗꯪ ꯉꯥꯎꯖꯕ꯭ꯔꯥ ꯅꯨꯡꯁ
ꯌꯥꯎ ꯆꯥꯕꯨꯗꯪ ꯉꯑꯣ ꯗꯤ ꯀꯗꯥꯏ ꯉꯥꯎꯁꯦ ꯆꯥꯕꯗꯪ ꯉꯥꯎ ꯑꯣꯏꯒꯤꯅꯤꯅꯦ ꯃꯆꯥ ꯐꯔꯣꯏꯅꯣ
ꯍ
ꯃꯤꯅ ꯉꯥꯎꯃꯜꯂꯦ ꯑꯩꯒꯤ ꯁꯤꯅꯤꯌꯔꯅ ꯑꯣꯐꯤꯁꯇ ꯆꯠꯂꯗꯤ ꯅꯪꯁꯦ ꯑꯩꯒꯤ ꯁꯦꯅꯤꯌꯔꯅꯀꯣ ꯎꯝ ꯑꯗꯨꯝ ꯍꯥꯏꯕꯅꯦꯕ ꯑꯣꯐꯤꯁ ꯆꯠꯂꯁꯨ ꯑꯩ ꯂꯥꯛꯑꯗꯤ ꯑ ꯇꯨꯁꯀꯤꯟ ꯑꯗꯨꯝ ꯄꯨꯕ ꯑꯗꯨꯒ ꯑꯩꯅ ꯄꯨꯔꯛꯑꯗꯤ ꯂꯣꯏꯅ ꯆꯥꯕ ꯃꯣꯏꯗꯤ ꯀꯪꯕ ꯈꯛꯇ ꯑꯩꯗꯤ ꯅꯣꯏꯕ ꯏꯊꯟꯗ ꯅꯣꯏꯕ ꯑꯗꯨꯒ ꯅꯣꯏꯕ ꯅꯨ ꯅꯨꯅꯥꯄꯤꯅ ꯆꯥꯕꯗꯨꯁꯨ ꯋꯥꯈꯜ ꯌꯥꯝ ꯆꯪꯕ ꯑꯗꯨꯒꯤ ꯅꯪꯁ ꯌꯥꯗ꯭ꯔꯦ ꯅꯤꯡꯉꯤ ꯍꯥꯏꯌꯦ ꯆꯥꯕꯗꯗꯤ ꯀꯗꯤ ꯊꯕꯛ ꯂꯣꯏꯗ꯭ꯔꯤꯉꯩꯗꯒꯤ ꯆ ꯍꯥꯟꯅ ꯆꯥꯈ꯭ꯔꯁꯦ ꯑꯗꯨ ꯈꯛꯇ ꯍꯥꯏꯕꯅꯤ ꯑꯗꯨꯝ ꯍꯦꯛ ꯍꯦꯛ ꯍꯥꯏꯕꯅꯦ ꯋꯥꯠ ꯂꯧꯗꯦ ꯅꯣꯏꯒꯨꯝꯅ ꯀꯪ ꯀꯪꯅ ꯂꯩꯔꯗꯤ ꯑꯩ ꯊꯕꯛ ꯁꯨꯕ ꯉꯝꯃꯣꯏ ꯍꯥꯏꯅ ꯍꯥꯏꯕꯒꯤ ꯇꯨꯝꯃꯁꯨ ꯎ ꯄꯥꯏ ꯂꯩ ꯑꯗꯨ ꯅ ꯂꯩ
ꯎ
ꯃꯜ ꯂꯗꯦ ꯆꯥ ꯈꯥꯏꯒꯅꯤ ꯑꯩꯈꯣꯏꯅ ꯍꯤꯡꯔꯤꯁꯦ ꯆꯥꯅꯤꯡꯉꯥꯏꯅꯦ ꯊꯕꯛ ꯑꯅꯤꯡꯉ
ꯆꯥꯅꯤꯡꯉꯥꯏ ꯅꯠꯇ꯭ꯔꯗꯤ ꯊꯕꯛ ꯁꯨꯅꯤꯡꯉꯥꯏ ꯒꯤ ꯑꯣꯏꯔꯝ
ꯊꯕꯛ ꯁꯨꯅꯤꯡꯉꯥꯏ ꯈꯛꯇ ꯅꯠꯇꯦꯕ ꯁꯨꯔꯤꯁꯦ ꯆꯥꯅꯤꯡꯉꯥꯏꯅꯦꯕ
ꯃꯥꯅꯦ ꯃꯥꯅꯦ ꯆꯅꯤ ꯆꯅꯤ ꯆꯥꯕꯁꯦ ꯗꯔꯀꯥꯔ ꯑꯣꯏꯗꯗꯤ ꯁꯨ
ꯎꯝ ꯊꯕꯛ ꯁꯨ ꯁꯨꯔꯒ ꯆꯥꯗ꯭ꯔꯗꯤ ꯏꯁ ꯀꯅꯥꯅ ꯊꯨꯔꯤꯕꯁꯤ ꯆꯥꯅꯤꯉꯥꯏꯅꯤ ꯀꯩꯅꯣ ꯅ ꯃꯤ ꯈꯔꯗꯤ ꯍꯥꯖꯤꯛ ꯍꯧꯖꯤꯛꯀꯥꯟꯒꯤ ꯑꯉꯥꯡꯁꯤꯡ ꯍꯧꯖꯤꯛꯀꯥꯟꯒꯤ ꯑꯉꯥꯡꯁꯤꯡꯗꯤ ꯆꯥꯅꯤꯡꯉꯥꯏꯁꯨ ꯇꯥꯟꯕ ꯊꯣꯛꯅꯤꯡꯉꯥꯏꯁꯤ ꯇꯟꯕ ꯑ ꯇꯧꯅꯤꯡꯉꯥꯏꯁꯨ ꯇꯟꯕ ꯃꯌꯥꯝ ꯂꯩꯕꯅꯦ ꯑꯦꯁ ꯑꯩꯗꯤ ꯑꯍꯟ ꯑꯣꯏꯈ꯭ꯔꯦꯕ
ꯑꯗ ꯑꯗ ꯍꯧꯖꯤꯛ ꯍꯧꯖꯤꯀꯥꯟꯒꯤ ꯑꯉꯥꯡꯁꯤꯡ ꯍꯥꯏꯕꯗ ꯑꯩ ꯑꯩꯁꯨ ꯌꯥꯎꯔꯕ
ꯑ ꯑꯗꯨꯗꯤ ꯅꯪꯅ ꯈꯪꯒꯅꯤꯅ ꯑꯩ ꯑꯗꯨꯗ ꯌꯥꯎꯔꯥ ꯏꯆꯦꯅ ꯍꯥꯏꯔꯤꯁꯦ ꯁꯦ ꯑꯩꯗꯤ ꯌꯥꯎꯗꯦꯀꯣ ꯇꯧꯗ꯭ꯔꯗꯤ ꯌꯥꯎꯔꯝꯃꯔꯣꯏꯅ ꯇꯧꯔꯗꯤ ꯌꯥꯎꯔꯝꯃꯅꯤ ꯑꯗꯨꯗꯤ ꯅꯁꯥ ꯃꯁꯥ ꯃꯁꯥꯅ ꯈꯪꯗꯦꯅꯤꯅ ꯑꯗꯨꯗꯤ
ꯏꯅꯦ ꯍꯥꯏꯅ ꯀꯧꯖꯔꯒꯦ ꯑꯗꯨꯗꯤ
ꯑꯁ ꯑꯕꯣꯛ ꯀꯧꯋ ꯍꯥꯏꯔꯒ ꯎꯝ
ꯅꯪ ꯑꯗꯨꯗꯤ ꯅꯥꯏꯟꯇꯤ ꯐꯥꯏꯚꯇꯒꯤꯔꯣ
ꯎꯝ ꯅꯥꯏꯟꯇꯤ ꯐꯥꯏꯚ ꯍꯟ꯭ꯔꯦ ꯌꯥꯝ ꯍꯥꯏꯌꯦꯅ
ꯎꯝ
ꯑꯗꯨ ꯑꯩ ꯆꯍꯤ ꯍꯥꯏꯕꯤꯈ꯭ꯔꯗꯤ ꯑꯗꯨ ꯀꯦꯜꯀꯨꯂꯦꯠ ꯇꯧꯔꯗꯤ ꯑꯗꯨꯝ ꯍꯥꯏꯕ ꯇꯥꯕꯅꯤꯅ
ꯍꯥꯥ
ꯆꯍꯤ ꯆꯍꯤ ꯍꯥꯏꯕꯤꯈ꯭ꯔꯦꯅ ꯑꯩ ꯉꯔꯥꯡ ꯉꯔꯥꯡ ꯑꯗꯨꯒꯤ ꯈꯪꯕꯅꯤꯅ ꯑꯗꯣ
ꯑꯩ ꯈꯣꯠꯄꯁꯦ ꯀꯌꯥ ꯍꯩꯇꯦꯕ ꯑꯗꯨꯒꯤ ꯒ꯭ꯌꯥꯁ ꯇꯧꯔꯛꯄꯅꯤꯗ
ꯑꯣ ꯑꯗꯨꯗꯤ ꯌꯥꯝ ꯍꯩꯌꯦ ꯍꯩꯇꯦ ꯍꯥꯏꯅꯣꯅꯦ ꯌꯥꯝ ꯍꯩꯔꯤ ꯁꯤꯗꯤꯦ
ꯍ ꯍꯥꯏꯔꯦ ꯇꯥꯔꯦ ꯐꯣꯏ ꯑꯗꯣ ꯉꯁꯤꯗꯤ ꯀꯩꯗꯧꯕꯅꯤ
ꯁꯤꯗꯤ ꯑꯩ ꯉꯔꯥꯡ ꯏꯔꯣꯏꯕꯒꯤ ꯋꯥꯃ
ꯂꯦꯡꯕꯁꯨ ꯌꯥꯗꯦ ꯍꯧꯖꯤꯛ ꯐꯣꯟ ꯄꯥꯏꯔꯤꯗ ꯎꯝ ꯑꯩꯒꯤ ꯑꯣꯏꯔꯝꯂꯣꯏ ꯅꯃꯛ ꯌꯥꯝ ꯅꯥꯔꯒ ꯂꯩ ꯊꯕꯛꯁꯨ ꯁꯨꯅꯤꯡꯗꯦ ꯑꯗꯨ ꯑꯣꯏꯔꯁꯨ ꯂꯦꯡꯗ꯭ꯔꯗꯤ ꯍꯦꯟꯅ ꯍꯦꯟꯅ ꯅꯥꯕꯒꯤ ꯅꯥ ꯅꯥꯔꯁꯨ ꯑꯗꯨꯝ ꯊꯕꯛ ꯐꯤ ꯁꯨꯕꯒꯤ ꯉꯥꯏꯅ
ꯃꯁꯜ ꯏ ꯆꯥꯎ ꯆꯥꯎꯔꯒ ꯊꯣꯛꯀꯅꯤꯀꯣ
ꯆꯥꯎꯥꯎꯁꯅ ꯀꯩꯅ
ꯎ
ꯍꯥꯏꯩꯗꯤ ꯆꯤꯡꯒꯤ ꯂꯩꯁꯥꯕꯤꯅꯤꯅ ꯆꯥꯎꯅꯤꯡꯕꯒꯤ ꯋꯥꯅꯗꯦꯅ ꯑꯗꯣ ꯆꯥꯎ ꯈꯕꯗꯨ ꯄꯤꯍꯜꯂꯣ ꯌꯥꯗꯦꯅ ꯑꯣ ꯄꯥꯏ ꯂꯩꯇꯗꯤ ꯌꯥꯝ ꯆꯥꯕꯅꯤ ꯅꯤꯖꯎꯗꯤ ꯀꯅꯤ ꯎ ꯅꯗꯦ ꯍꯖꯤ ꯀꯥꯡꯁꯤ ꯁꯤꯡꯒꯤ ꯇꯥꯏꯞꯇ ꯐꯤꯒꯔ ꯁꯦꯝꯔꯒ ꯁꯥꯕꯤꯅꯤ ꯀꯥꯏꯅ ꯑꯣꯏꯅ ꯂꯩꯕꯈꯣꯏ ꯅꯠꯇꯦꯕꯈꯣꯏꯗꯤ ꯍꯧꯖꯤꯛꯇꯤ ꯑꯩꯈꯣꯏꯁꯨꯦ ꯀꯣꯂꯦꯖ ꯀꯥꯔꯤꯉꯥꯏꯗꯤ ꯀꯪꯔꯝꯕꯅꯦꯒ ꯀꯥꯏꯅ
ꯍꯣꯏꯗ ꯍꯣꯏ ꯅꯠꯇꯦ ꯅꯪ ꯍꯧꯖꯤꯛꯀꯥꯟꯒꯤ ꯆꯠꯅꯕꯤ ꯈꯪꯕ꯭ꯔꯅ
ꯊꯩꯅꯣ
ꯈꯔ ꯅꯣꯏꯇꯥꯛ ꯇꯧꯕꯤ ꯈꯔ ꯆꯕꯤ ꯑꯣꯏꯕꯤꯗꯣ ꯄꯥꯝꯕꯅꯦꯕ
ꯑ ꯍ ꯑꯣꯏꯕ꯭ꯔꯥ ꯑꯗꯨꯗꯤ ꯌꯥꯝ ꯐꯩꯅꯦ
ꯍꯧꯖꯤꯛꯀꯥꯟꯒꯤ ꯐꯤꯒꯔꯁꯦ ꯃꯥꯟꯅꯅꯕ ꯍꯥꯏꯅ ꯅꯪꯅ ꯀꯟꯅ ꯍꯣꯠꯅꯔꯝꯕꯅꯤꯗ ꯑꯗꯨꯒꯤ ꯑꯣꯏꯔꯝꯅꯦ ꯅꯪ ꯈꯔ ꯈꯔ ꯆꯥꯕꯤ ꯑꯣꯏꯔꯤꯗ
ꯃꯤꯁ ꯌꯥꯔꯦ ꯍꯧꯖꯤꯛꯀꯥꯟꯒꯤ ꯆꯠꯅꯕ ꯀꯥꯏ ꯑꯩꯅ ꯇꯤꯟꯅꯕ ꯅꯨꯄꯥ ꯏꯄꯥꯈꯣꯏ ꯑꯩꯒꯤ ꯁꯦꯅꯤꯌꯔꯈꯣꯏ ꯄꯥꯈꯪ ꯈꯛꯇꯅꯦꯕ ꯃꯣꯏꯗꯤ ꯑ ꯑꯩꯕꯨ ꯅꯪꯁꯨ ꯌꯥꯗ꯭ꯔꯦ ꯆ ꯌꯥꯝ ꯆꯥꯃ ꯑꯦ ꯑꯗꯨꯃꯥꯏꯅꯀꯣ ꯃꯣꯏꯒꯤ ꯅꯨꯄꯤ ꯈꯣꯏꯗꯤ ꯏꯀꯪ ꯈꯪ ꯑꯃꯈꯛꯇ ꯑꯣꯏꯕꯒꯤ ꯌꯥꯝ ꯀꯪꯕ ꯄꯥꯝꯕꯁꯨ ꯌꯥꯝ ꯂꯩꯌꯦꯕ ꯄꯥꯈꯪꯁꯤꯡꯁꯦ ꯃꯉ ꯂꯧꯥꯎꯗꯦꯗ ꯃꯤ ꯂꯣꯏꯅꯃꯛ ꯋꯥꯈꯜ ꯃꯥꯟꯅꯗꯕꯅꯤꯅ ꯅꯣꯏꯕ ꯄꯥꯝꯕ ꯃꯤꯁꯨ ꯂꯩ ꯂꯩꯌꯦ ꯀꯪꯕ ꯄꯥꯝꯕ ꯃꯤꯁꯨ ꯂꯩꯑꯕ ꯑꯗꯨꯒꯤ ꯅꯣꯏꯕ ꯄꯥꯝꯕ ꯃꯤꯅ ꯑꯩꯕꯨ ꯂꯧꯒꯅꯤꯅ ꯍꯥ ꯀꯪꯝꯕ ꯀꯪꯝꯕ ꯃꯤꯅ ꯂꯧꯅꯤꯡꯉꯦ ꯀꯪꯕ ꯄꯥꯝꯕ ꯃꯤꯅ ꯂꯧꯅꯤꯡꯉꯦ ꯅꯪ ꯀꯪꯅꯤꯡꯉꯥꯏꯗꯑꯣ
ꯑꯩꯁꯨ ꯀꯔꯤ ꯈꯔꯥ ꯈꯪꯗꯦ ꯅꯣꯏ ꯅꯣꯏꯕꯁꯦ ꯄꯥꯝꯃꯤꯅꯦ
ꯃꯤꯅꯤꯁ ꯑꯁ ꯅꯪ ꯀꯪꯕꯩ ꯑꯣꯏꯔꯝꯅꯤ ꯑꯗꯨꯅꯤ ꯑꯦ ꯅꯣꯏꯣꯏꯕꯗꯤ ꯐꯠꯇ ꯇꯕꯅꯤꯅ ꯁꯦꯡꯅ ꯍꯥꯏꯥꯔꯣꯏꯗꯤꯦ ꯎꯝ ꯎꯄꯥꯏ ꯂꯩꯇꯕꯒꯤ ꯀꯪꯅꯤꯡꯉꯥꯏ ꯇꯧꯔꯗꯤ ꯑꯩꯈꯣꯏ ꯅꯨꯄꯤꯈꯣꯏꯗꯤ ꯕꯤꯄꯤꯤ ꯂꯣ ꯇꯧꯒꯩ ꯅꯥꯔꯒ ꯂꯩ ꯁꯨꯔꯨꯛꯄꯨꯗꯤ ꯂꯥꯏꯛ ꯁꯦꯞ ꯁꯥꯏꯖꯇꯗꯤ ꯃꯋꯥ ꯂꯧꯗ꯭ꯔꯦ ꯍꯥꯏꯅ ꯑꯍꯟ ꯑꯣꯏꯈ꯭ꯔꯕꯒꯤꯔ ꯑꯗꯨꯝ ꯈꯟꯕꯩꯅꯤꯗ ꯃꯦꯟꯇꯦꯟ ꯇꯧꯕꯗꯤ ꯌꯥꯝ ꯐꯕꯅꯤꯗ ꯑꯗꯨ ꯑꯣꯏꯔꯁꯨ ꯑꯩꯈꯣꯏꯗꯤ ꯃꯦꯟꯇꯦꯟꯗꯣ ꯑꯁꯤꯗ ꯅꯣꯔ ꯅꯣꯔꯃꯦꯜꯅꯦꯕ ꯑꯁꯤ ꯀꯪꯅꯤꯡꯉꯥꯏ ꯇꯧꯔꯗꯤ ꯃꯃꯥꯏꯁꯨ ꯌꯥꯝ ꯊꯤꯔꯒ ꯂꯥꯏꯛ ꯌꯥꯝ ꯅꯥꯕ ꯃꯥꯟꯕꯅꯦꯕ ꯃꯤꯅꯗꯤ ꯗꯥꯏꯇꯤꯡꯅꯦ ꯅꯍꯥꯟꯗꯣ ꯑꯩ ꯑꯃꯔꯛ ꯇꯧꯋꯦꯕ ꯑꯥ ꯃꯄꯥꯟꯗ ꯂꯥꯏꯔꯤꯛ ꯇꯝꯕ ꯀꯥꯟꯗꯨꯗꯗꯤ ꯑꯩꯁꯨ ꯌꯥꯝ ꯅꯣꯏꯕ ꯅꯠꯇꯦꯕ ꯅꯣꯏꯗꯦ ꯑꯗꯨ ꯑꯣꯏꯔꯁꯨ ꯃꯥꯟꯅꯕꯤ ꯑꯩꯈꯣꯏꯗꯣ ꯀꯪꯕꯅꯤꯅ ꯑꯩꯁꯨ ꯍꯦꯟꯅ ꯀꯪꯅꯤꯡꯉꯦ ꯍꯥꯏꯅ ꯆꯖꯤꯤꯛ ꯈꯖꯤꯤꯛ ꯆꯥꯔꯒ ꯋꯥꯋꯔꯥꯛ ꯑꯥꯎꯠ ꯇꯧꯔ ꯑꯗꯨꯃꯥꯏꯅ ꯇꯧꯕ ꯀꯥꯟꯗꯗꯤ ꯌꯥꯝ ꯈꯪꯈ꯭ꯔꯦꯕ ꯃꯁꯛꯇꯣ ꯑꯗꯨꯒꯤ ꯃꯤ ꯈꯔꯅ ꯕ꯭ꯔꯦꯛꯑꯞ ꯇꯧꯕꯒꯤꯔꯥ ꯋꯥꯈꯁꯨ ꯀꯣꯏꯒꯤꯔ ꯀꯥꯏꯅꯕꯒꯤꯔ ꯍꯥꯏꯈ꯭ꯔꯦ ꯑꯗꯨꯒꯤꯗꯒꯤ ꯆꯥꯛ ꯆꯥꯕ ꯍꯧꯥꯎꯔꯦ ꯑꯃꯨꯛꯀ ꯅꯣꯔꯃꯦꯜꯗ ꯂ
ꯈꯣꯏꯔꯣꯝꯗꯤꯦ ꯅꯣꯏꯔꯁꯨ ꯍꯥꯏꯒꯅꯤ ꯀꯪꯉꯁꯨ ꯁꯨ ꯍꯥꯏꯒꯅꯤ ꯑꯗꯨꯗ ꯑꯗꯨ
ꯐꯖꯩꯗ ꯍꯧꯖꯤꯛꯀꯤꯗ
ꯐꯖꯕ ꯗꯤ ꯑꯣꯏꯗ꯭ꯔꯦ ꯑꯩꯁꯨ ꯑꯣꯏꯅꯤꯡꯗꯦ ꯐꯣꯇꯣ ꯀꯥꯞꯕ꯭ꯔꯗꯤ ꯐꯣꯇꯣ ꯑꯣꯏꯔꯗꯤꯅꯦꯦꯟꯅ ꯅꯣꯏ ꯑꯣꯏꯅ ꯎꯑꯦ ꯑꯗꯨꯦ ꯀꯪꯕ ꯍꯣꯏꯅ ꯐꯣꯇꯣ ꯀꯥꯗꯤ ꯑꯗꯨꯝ ꯆꯞ ꯆꯥꯅ ꯎꯑꯦꯕ
ꯑꯩꯅ ꯍꯧꯖꯤꯛ ꯍꯥꯏꯈ꯭ꯔꯦꯅ ꯅꯠꯇꯦ ꯆꯥꯕꯤ ꯑꯣꯏꯔꯣꯏꯗꯕ ꯄꯥꯝꯕꯅꯤꯅ
ꯆꯕꯤ ꯑꯣꯏꯕ ꯄꯥꯝꯕ ꯁꯨ ꯃꯇꯝ ꯃꯇꯥꯡ ꯂꯩꯅ ꯆꯠꯕꯤ ꯑꯣꯏꯔꯁꯨ ꯃꯤ ꯑꯣꯏꯔ ꯃꯤꯗꯤ ꯃꯁꯛ ꯅꯨꯡꯁꯤꯕ ꯑꯩꯁꯨꯀꯣ ꯁꯦꯡꯅ ꯍꯥꯏꯒꯦ ꯅꯨꯄꯤ ꯑꯣꯏꯔꯁꯨ ꯑꯩꯈꯣꯏꯗꯤ ꯅꯨꯄꯤꯕꯨ ꯌꯥꯝ ꯆꯥꯛ ꯆꯩꯕ ꯈꯪꯕ꯭ꯔꯥ ꯅꯨꯄꯤ ꯑꯣꯏꯔꯁꯨ ꯅꯨꯄꯤ ꯃꯁꯦꯟ ꯆꯥꯛꯑꯦꯕ ꯅꯨꯄꯥꯕꯨ ꯆꯥꯛ ꯄꯣꯠꯁꯨꯄꯨꯗꯤ ꯑꯩꯈꯣꯏꯅ ꯅꯨꯄꯤꯅ ꯆꯥꯛꯇꯅ ꯍꯦꯜꯂꯦꯕ ꯑꯗꯩ ꯃꯤ ꯃꯁꯤꯡꯗꯣ ꯑꯗꯨꯝ ꯌꯥꯝ ꯌꯦꯡꯅꯤꯡꯕ ꯁꯤ ꯅꯨꯄꯤꯁꯤ ꯌꯥꯝ ꯌꯦꯡꯅꯤꯡꯉꯦ ꯁꯤ ꯄꯥꯝꯃꯦ ꯁꯨꯃꯥꯏꯅ ꯇꯧꯋꯦ ꯑꯩꯈꯣꯏ ꯌꯥꯝ ꯂꯩꯌꯦꯕ ꯑꯗꯣ ꯀꯪꯕ ꯅꯨꯄꯤꯕꯨꯗꯤ ꯎꯝ ꯍꯛꯆꯥꯡ ꯈꯔ ꯍꯦꯜꯗꯤ ꯇꯎꯔꯒꯒ ꯋꯥꯡ ꯆꯥꯎꯕ ꯑꯗꯨꯒꯨꯝꯕꯅ ꯌꯦꯡꯕ ꯅꯨꯡꯉꯥꯏꯕ ꯀꯪ ꯈꯪ꯭ꯔꯒ ꯂꯩꯕꯗꯣ ꯍ ꯌꯦꯡꯕ ꯅꯨꯡꯉꯥꯏꯇꯦ ꯑꯦ ꯀꯥꯏꯅ ꯑꯩ ꯅꯣꯏꯕꯒꯤꯅꯤ ꯍꯥꯏꯅ ꯃꯤꯅ ꯈꯪꯉ ꯑꯗꯨ ꯑꯣꯏꯔꯁꯨ ꯄ꯭ꯔꯤꯐꯔꯦꯟꯁꯇꯣ ꯍꯥꯏꯕꯅꯤꯗꯀꯣ ꯑꯗꯨꯝ ꯅꯨꯄꯥꯕꯨꯗꯤ ꯌꯥꯝ ꯅꯨꯡꯉꯥꯏꯕꯗꯤ ꯐꯠꯇꯦꯗ ꯑꯗꯨ
ꯑ ꯑ
ꯅꯨꯄꯥꯁꯨ ꯀꯪꯃꯜꯂꯁꯨ ꯐꯖꯗꯦ ꯑꯗꯨꯝ ꯅꯃꯦ ꯑꯃ ꯂꯩꯕ ꯑꯦꯕꯔꯦꯖꯇ ꯀꯃꯜꯁꯨ ꯐꯖ ꯃꯜꯂꯁꯨ ꯍꯣꯏ ꯄꯨꯛ ꯄꯨꯛ ꯆꯥꯎꯗꯕꯤꯗ ꯍꯛꯆꯥꯡ ꯐꯥꯎꯕ ꯑꯃ ꯂꯩꯌꯦꯅ ꯑꯗ ꯀꯝꯕꯗꯤ ꯍꯥꯏꯗ ꯑꯗꯨꯅ ꯍꯦꯟꯅ ꯐꯗ ꯀꯃꯜꯗꯁꯨ ꯐꯖꯔꯦꯗ ꯁꯤꯛꯁ ꯄꯦꯛ ꯍꯥꯏꯕ꯭ꯔꯥ ꯅꯣꯏꯒꯤ
ꯑꯗꯨꯁꯨ ꯄꯥꯝꯗꯕ
ꯄ
ꯠꯇꯦ ꯐꯟ ꯄ ꯑꯣꯏꯔ ꯃꯅꯤꯗ
ꯃ꯭ꯌꯨ ꯁꯤꯠꯇ ꯋꯥꯟ ꯄꯦꯛ ꯅꯠꯇꯦ ꯕꯥꯠ ꯑꯗꯣ ꯇꯨ ꯊ꯭ꯔꯤ ꯊꯣꯛꯑꯦꯕ
ꯑ ꯐꯗꯗꯤꯃꯣ ꯑꯣꯍꯨꯝꯗ
ꯃꯤꯁꯤ ꯊꯥꯕꯅꯤ ꯍꯇꯦꯔ
ꯄꯗ ꯑꯃꯈꯛ ꯑꯣꯏꯕ ꯌꯥꯏ ꯑꯣ
ꯇꯣ ꯃ ꯌꯥꯝ ꯂꯩ ꯌꯥꯔꯦ ꯑꯗꯨꯒꯤ ꯃꯇꯥꯡꯗ ꯊꯣꯛꯈ꯭ꯔꯁꯤ ꯅꯗꯤ ꯉꯁꯤ ꯊꯕꯛ ꯂꯩꯇꯦ
ꯎꯝ ꯊꯕꯛ ꯂꯩꯗꯨꯗ ꯑꯁ ꯍꯌꯦꯡ ꯂꯩꯗꯤ ꯂꯩ ꯑꯗꯣ ꯉꯁꯤ ꯆꯠꯂꯔꯣꯏ ꯍꯌꯦꯡ ꯍꯪꯆꯤꯠ ꯑꯗꯨꯒ ꯐ꯭ꯔꯥꯏꯗꯦ ꯐ꯭ꯔꯥꯏꯗꯦꯁꯦ ꯏꯔꯥꯏꯀꯣ
ꯎꯝ ꯎꯝ ꯃꯤꯁꯦꯡ ꯑ ꯍꯌꯦꯡ ꯏꯔꯥꯏꯅ ꯠꯇ ꯍꯦꯛ ꯀꯥꯏꯗꯒꯤ
ꯑꯗꯣ
ꯑꯣ ꯑꯣ ꯑꯣ ꯑꯣ ꯑ ꯈꯪꯉꯦ ꯒ꯭ꯌꯥꯟ ꯇꯥꯔꯒꯣꯏ ꯒ꯭ꯌꯥꯟ ꯇꯥꯔꯦ ꯎꯝ
ꯑꯗꯨ ꯊꯣꯛꯑꯅꯤ ꯊꯣꯛꯣꯛꯄꯗꯣ ꯑꯩꯈꯣꯏ ꯏ ꯆꯦ ꯊꯥꯖꯤꯟꯕꯗꯣ ꯏꯔꯥꯏ ꯊꯥꯡꯖꯥ ꯅꯠꯇ꯭ꯔꯗꯤ ꯌꯥꯗꯦꯕ
ꯎꯝ ꯎꯝ ꯑꯣ ꯎꯝ ꯎꯝ
ꯏꯅꯤꯗ
ꯀ꯭ꯔꯤꯝꯖꯥꯥꯡꯅꯁꯤ
ꯃꯥꯏꯔꯦꯟ ꯆꯥꯏ
ꯃꯥꯏꯔꯦꯟ ꯊꯥꯎꯟ
ꯋꯥꯔꯤ ꯁꯥꯟꯅꯅꯤꯡꯉꯥꯏ ꯌꯥꯝ ꯂꯩꯑ ꯅꯪꯉꯣꯟꯗ
ꯀ ꯋꯥꯔꯤꯅ
ꯏꯁ
ꯔꯅꯞꯁꯤꯗ
ꯀꯔꯤꯌꯥ ꯋꯥ
ꯈꯔ ꯍꯥꯟꯅ ꯅꯣꯛꯁꯦꯕ ꯑꯥ ꯁꯤ ꯂꯣꯏꯔꯒ ꯁꯥꯁꯦ ꯑꯣꯖꯥꯅ
ꯎ ꯎꯝ
ꯑ
ꯁꯤ ꯂꯣꯏꯔꯒ ꯁꯥꯕ ꯌꯥꯗꯤꯅꯦ ꯁꯤꯗ ꯋꯥꯔꯤ ꯑꯗꯨꯝ ꯁꯥꯅꯤꯡꯉꯥꯏ ꯂꯩ